ꯍꯜꯂꯣ ꯇꯥꯔꯕ꯭ꯔꯣ ꯇꯥꯔꯦ
ꯍꯜꯂꯣ
ꯇꯥꯏꯌꯦ
ꯇꯥꯔꯕꯣ
ꯎꯝ
ꯀꯩꯅꯣ ꯇꯧꯁꯤꯕꯣ ꯑꯩꯅꯦ ꯑꯩ ꯁꯨꯡꯗꯥ ꯇꯥꯗꯔꯤꯁꯦ ꯀꯩꯅꯣ ꯇꯧꯁꯤꯕ
ꯅꯪꯒꯤꯗꯣ ꯀꯩꯗꯧꯔꯒꯦ
ꯀꯩꯗꯧꯔꯦꯖꯥꯠꯅꯣ ꯁꯨꯡꯇꯥ ꯇꯥꯗ꯭ꯔꯤꯁꯤꯕꯣ
ꯇꯕꯣ ꯍꯜꯂꯣ
ꯇꯥꯕ꯭ꯔꯣ
ꯇꯥꯏꯌꯦ
ꯑꯩꯅ ꯀꯥꯗꯤ ꯇꯥꯖꯗ꯭ꯔꯦ
ꯇꯥꯗꯕ꯭ꯔꯣ
ꯇꯥꯔꯦ ꯇꯥꯔꯦ
ꯑꯗꯨꯅꯦ ꯑꯩꯒꯤꯁꯨ ꯅꯦꯠ ꯅꯨꯡꯉꯥꯏꯌꯦ ꯅꯪ
ꯑꯗꯨꯏꯖꯨ ꯇꯥꯗꯦ ꯍꯥꯏꯕ ꯍꯣꯏ ꯐꯔꯦꯁꯦ ꯑꯩ ꯉꯁꯤꯗꯤ ꯅꯉꯣꯟꯗ ꯋꯥꯔꯤ ꯑꯃ ꯂꯤꯒꯦꯅ ꯈꯜꯂꯝꯕꯅꯦ
ꯂꯤꯔꯛꯑꯣ
ꯑꯩ ꯋꯥꯏ ꯐꯥꯏꯅꯦ ꯁꯥꯃꯤꯁꯦ ꯅꯪ ꯋꯥꯏ ꯐꯥꯏ ꯁꯥꯃꯤ ꯅꯠꯇ꯭ꯔꯣ
ꯍꯣꯏ
ꯑꯩꯗꯤ ꯌꯥꯗ꯭ꯔꯁꯨ ꯀꯔꯤꯅꯣ ꯈꯪꯗꯦ ꯍꯟꯗꯛ ꯑꯩꯈꯣꯏꯒꯤ ꯍꯟꯗꯛ ꯑꯩꯈꯣꯏꯒꯤ ꯁꯥꯟꯅ ꯈꯣꯠꯅꯕꯒꯤ ꯑꯃ ꯇꯧꯗ꯭ꯔꯥ ꯑꯗꯥ ꯑꯩꯁꯦ ꯂꯝꯖꯦꯜ ꯆꯦꯜꯂꯦꯕ
ꯍꯣꯏ
ꯑꯗꯨꯁꯨ ꯑꯩꯁꯦ ꯂꯝꯖꯦꯟ ꯆꯦꯟꯕꯒꯤ ꯑꯗꯨꯝ ꯇꯧꯗ꯭ꯔ ꯅꯨꯡꯗꯥꯡꯋꯥꯏꯔꯝ ꯈꯨꯗꯤꯡꯒꯤ ꯑꯩꯁꯦ ꯆꯦꯟꯕ ꯆꯠꯂꯤꯗꯅ ꯑꯗꯨ ꯅꯨꯃꯤꯠꯁꯤꯗꯗꯤ ꯑꯩꯁꯦ ꯑꯩꯒꯤ ꯆꯦꯟꯕꯒꯤ ꯑꯍꯩꯕꯁꯦ ꯎꯠꯊꯣꯛꯑꯒꯦ ꯑꯩꯒꯤ ꯉꯝꯖꯕꯤ ꯑꯩꯒꯤ ꯄꯥꯡꯒꯜ ꯊꯧꯅꯥ ꯄꯨꯝꯅꯃꯛꯁꯦ ꯐꯨꯗꯣꯛꯇꯅ ꯆꯦꯜꯂꯦꯕ꯫
ꯎꯝ
ꯑꯗꯨ ꯑꯩ ꯀꯌꯥ ꯇꯥꯔꯛꯏ ꯈꯪꯕ꯭ꯔꯥ꯫ ꯑꯍꯨꯝꯁꯨꯕ-ꯑꯍꯨꯝꯁꯨꯕ ꯇꯔꯛꯑꯦ꯫
ꯏꯃꯥ ꯐꯥꯔꯁ ꯇꯥꯕ ꯉꯝꯗ꯭ꯔꯕꯣ꯫
ꯑꯍꯥ ꯑꯗꯨꯅꯦ ꯑꯍꯥꯟꯕ ꯁꯨꯕ ꯇꯥꯗ꯭ꯔꯁꯨ ꯑꯍꯨꯝꯁꯨꯨꯕ ꯃꯨꯛꯇꯤ ꯇꯥꯍꯧꯔꯦ ꯐꯠꯇ꯭ꯔꯣ꯫
ꯐꯩꯌꯦ ꯑꯗꯣ ꯑꯍꯥꯟꯕ ꯆꯦꯟꯕꯅꯤꯅ ꯌꯦꯡꯉꯣ꯫ ꯑꯍꯨꯝꯁꯨꯨꯕꯗ ꯇꯥꯏꯗꯣ ꯃꯊꯪꯒ ꯆꯦꯟꯕꯗꯗꯤ ꯅꯪꯅ ꯐꯥꯔꯁ ꯁꯣꯏꯗꯅ ꯇꯥꯔꯅꯤ꯫
ꯑꯗꯨꯅꯦ ꯂꯝꯄꯥꯛ ꯄꯥꯛꯈ꯭ꯔꯕꯗꯨꯃꯥ ꯆꯦꯜꯂꯤꯅꯦꯕ꯫ ꯃꯃꯥꯡꯗ ꯆꯍꯤ ꯑꯃꯒꯤ ꯃꯃꯥꯡꯁꯤꯗ ꯑꯩꯅ ꯆꯦꯟꯕ꯫ ꯀꯥꯟꯁꯤꯗꯅꯦ ꯑꯩꯁꯦ ꯉꯝꯗꯗꯅ ꯇꯝꯄꯥꯛꯀꯤ ꯃꯌꯥꯏꯗꯒꯤ ꯑꯩꯁꯦ ꯑꯃꯨꯛ ꯍꯜꯂꯛꯑꯦꯕ꯫ ꯍꯥꯏꯗꯤ ꯄꯟꯊꯨꯡꯐꯝꯗꯣ ꯌꯧ ꯉꯝꯗꯕꯤ꯫
ꯎꯝ꯫
ꯇꯧꯌꯣ ꯍꯟꯗꯛꯇꯤ ꯑꯩꯁꯦ꯫ ꯍꯣꯠꯅꯕ ꯈꯔ ꯀꯟꯕꯗ꯫ ꯁꯤ ꯁꯨꯃꯥꯏꯅ ꯃꯥꯏ ꯄꯥꯛꯄꯁꯦ ꯉꯝꯖꯔꯛꯄꯅꯤ꯫
ꯍꯣꯏ ꯅꯪꯗꯤ ꯁꯥꯟꯅꯕꯒꯤ ꯂꯥꯏꯟꯗ ꯆꯪꯕꯗꯨꯁꯨ ꯈꯔ ꯄꯛꯆꯅꯤꯌꯦ ꯍꯥꯏ꯫ ꯕꯗꯤ ꯋꯥꯡꯕꯅꯤꯅ꯫
ꯑꯗꯨꯅꯦ ꯑꯩꯈꯣꯏ ꯃꯤꯈꯩꯁꯦ ꯀꯩꯅꯣ꯫ ꯍꯥꯎꯁ-ꯍꯥꯎꯁ ꯍꯥꯏꯅ ꯈꯥꯏꯗꯣꯛꯏꯗꯅ꯫
ꯎꯝ꯫
ꯀꯥꯡꯕꯨ ꯑꯩꯈꯣꯏꯁꯦ ꯀꯥꯡꯕꯨ ꯃꯔꯤ ꯊꯣꯛꯅ ꯈꯥꯏꯗꯣꯛꯏꯁꯤꯗꯅ ꯑꯗꯨꯗꯨꯅꯅꯦ꯫ ꯑꯩꯈꯣꯏꯒꯤꯁꯤꯅꯅꯦ꯫ ꯁꯩꯔꯦꯡ ꯊꯤꯕꯒꯨꯝꯕ ꯖꯒꯣꯏ ꯁꯥꯕꯒꯨꯝꯕ ꯇꯧꯕꯗꯣ ꯑꯩꯈꯣꯏꯅ ꯂꯣꯏ꯫ ꯀꯥꯔꯦ ꯈꯪꯕ꯭ꯔ꯫ ꯑꯗꯨ ꯌꯥꯝ ꯅꯨꯡꯉꯥꯏꯖꯠꯅꯤ ꯑꯃ ꯃꯅꯤꯄꯨꯔꯤꯒꯤ ꯁꯩꯔꯦꯡꯗꯅ ꯑꯩꯅ ꯀꯥꯔꯦꯗꯅ꯫ ꯑꯗꯨꯒ ꯑꯦꯡꯒ꯭ꯔꯥꯖꯤ ꯏꯪꯂꯤꯁꯀꯤ ꯁꯩꯔꯦꯡꯗꯅꯅꯦ ꯑꯩꯈꯣꯏ ꯍꯥꯎꯁꯀꯤ ꯅꯨꯄꯤ ꯑꯃꯅ꯫ ꯀꯥꯏꯕ ꯃꯥꯒꯤꯗꯣ ꯁꯩꯔꯦꯡꯗꯨꯁꯨ ꯈꯨꯅꯨꯡꯉꯥꯏ ꯑꯃ ꯍꯥꯏꯗꯤ ꯅꯨꯄꯤ ꯍꯥꯏꯕꯁꯦ꯫ ꯃꯤꯅ ꯅꯝꯊꯍꯜꯂꯣꯏꯗꯕꯅꯤ ꯀꯥꯏꯅ ꯍꯥꯏꯕꯒꯤ ꯁꯩꯔꯦꯡꯅꯦꯕ ꯃꯥꯏꯁꯦ꯫ ꯇꯥꯕꯁꯤꯗꯅꯦ ꯄꯨꯛꯅꯤꯡꯁꯦ ꯌꯥꯝ ꯆꯤꯡꯁꯤꯟꯕꯗꯣ ꯊꯨꯛ-ꯊꯨꯛ ꯂꯥꯎꯕꯒ ꯄꯣꯛꯄꯗꯣ꯫ ꯅꯪꯅ ꯑꯩꯁꯦ ꯇꯨꯔꯦꯟꯗ ꯏꯟꯊꯔꯁꯨ ꯉꯥ ꯐꯥꯔꯛ꯫ ꯀꯥꯔꯛꯀꯅꯤ ꯀꯥꯏꯅ ꯑꯗꯨꯒꯨꯝꯕꯒꯤ꯫ ꯌꯥꯝꯅ ꯋꯥꯈꯜꯁꯦ ꯌꯥꯝꯅ ꯊꯧꯒꯠꯅꯤꯡꯉꯥꯏ ꯑꯣꯏꯕ꯫ ꯁꯩꯔꯦꯡ ꯃꯈꯜ ꯑꯃꯅꯦꯕ ꯅꯪ ꯃꯩꯅꯨꯡ꯫ ꯗ ꯏꯟꯁꯤꯜꯂꯁꯨ ꯑꯩ ꯑꯗꯨꯝ ꯍꯤꯡ-ꯍꯤꯡꯉ ꯑꯗꯨꯝ ꯂꯩꯅꯤ ꯑꯩꯒꯤ ꯑꯋꯥꯕ ꯃꯌꯥꯝ꯫ ꯁꯩꯔꯦꯡ ꯑꯩꯁꯦ ꯌꯥꯝ ꯊꯤꯅ ꯑꯥ꯫ ꯍꯥꯠꯇꯣꯛꯑꯁꯨ ꯁꯤꯔꯣꯏꯗꯕ ꯃꯤꯁꯛ ꯑꯃ ꯑꯣꯜꯂꯕꯅꯤ ꯑꯗꯨꯅ꯫ ꯂꯣꯏꯅꯃꯛ ꯊꯦꯡꯅꯕ ꯉꯝꯃꯒꯅꯤ ꯑꯩ ꯍꯧꯖꯤꯛ ꯀꯥꯏꯅ꯫ ꯑꯗꯨꯒꯨꯝꯕꯒꯤ ꯋꯥꯔꯤꯅꯦꯕ꯫ ꯅꯪꯒꯤ ꯃꯤꯑꯣꯠ-ꯃꯤꯅꯩ ꯑꯃꯇ ꯆꯪꯉꯔꯣꯏ ꯀꯥꯏꯅ꯫
ꯎꯝ꯫
ꯌꯥꯝ ꯅꯨꯡꯉꯥꯏ ꯈꯪꯕ꯭ꯔꯥ꯫ ꯊꯥꯕꯜꯒ ꯆꯣꯡꯉꯦ ꯂꯣꯏꯔꯀꯥꯟꯗ ꯊꯥꯕꯜ ꯆꯣꯡꯕꯗꯨꯅꯒ ꯃꯔꯣꯟ ꯑꯃ ꯅꯨꯡꯉꯥꯏꯔꯤꯕ꯫ ꯑꯩꯅ ꯃꯀꯣꯛ ꯆꯤꯡꯉꯒ ꯆꯣꯡꯊꯠꯄꯅꯤ ꯀꯩꯅꯣ꯫
ꯍꯣꯏ ꯅꯪꯗꯤ ꯊꯥꯕꯜ ꯆꯣꯡꯕꯁꯨ ꯌꯥꯝ ꯄꯥꯝꯖꯩꯗꯅ꯫
ꯑꯗꯨꯅꯤ ꯖꯒꯣꯏ ꯏꯁꯩ ꯀꯥꯂꯥꯒꯤ ꯊꯕꯛꯁꯦ ꯌꯥꯝ ꯄꯥꯝꯃꯦ ꯍꯥꯏꯕ ꯑꯩꯗꯤ꯫
ꯍꯣꯏ ꯅꯪꯗꯤ ꯁꯥꯟꯅꯕ ꯑꯗꯩꯗꯤ ꯖꯒꯣꯏ ꯁꯥꯕ ꯑꯗꯨꯒꯨꯝꯕꯗ ꯆꯪꯕꯅ ꯍꯦꯟꯅ ꯐꯕꯅꯦ꯫
ꯑꯗꯨꯅꯤ ꯂꯥꯏꯔꯤꯛ ꯇꯝꯗꯣ ꯁꯔꯨꯛꯄꯨꯗꯤ ꯁꯤꯅ ꯑꯣꯏꯅ ꯐꯔꯕꯖꯥꯠꯅꯦ꯫
ꯎꯝ ꯑꯩꯒꯤ ꯂꯥꯏꯔꯤꯛꯁꯨ ꯇꯝꯗꯧꯅꯤ ꯂꯥꯏꯔꯤꯛ꯫ ꯇꯝꯃꯁꯨ ꯅꯪꯗꯤ ꯑꯗꯨꯒꯨꯝꯕ ꯑꯦꯛꯇꯤꯚꯤꯇꯤꯒꯨꯝꯕꯁꯦ ꯌꯥꯝ ꯍꯩꯗꯅ꯫
ꯑꯗꯨꯅꯦꯕ ꯑꯩꯁꯦ ꯑꯣꯟꯅꯔꯦ ꯑꯁ ꯑꯗꯨ ꯈꯪꯗꯦꯗ꯫ ꯇꯧꯔꯦ ꯑꯗꯣ ꯑꯩꯗꯤ ꯀꯩꯅꯣꯒꯨꯝꯕ ꯂꯩꯒꯨꯝꯕ ꯊꯥꯕꯁꯦ ꯌꯥꯝ ꯄꯥꯝꯃꯦꯕ ꯑꯩꯈꯣꯏ ꯍꯣꯁꯇꯦꯜ ꯃꯃꯥꯡꯗ ꯂꯩ ꯈꯔ ꯍꯧꯗ꯭ꯔ
ꯎꯝ
ꯂꯩ ꯈꯔ ꯂꯩ ꯆꯥꯔ ꯈꯔ ꯍꯧꯗ꯭ꯔꯥ ꯃꯅꯥ ꯂꯩ ꯑꯗꯨꯁꯨ ꯃꯤꯁꯤꯡꯁꯤꯅꯅꯦ ꯂꯣꯏ ꯐꯨꯛꯇꯠꯅꯈ꯭ꯔ ꯃꯥꯜꯂꯦ ꯃꯅꯥ ꯑꯃꯇ ꯊꯤꯔꯒ ꯑꯩꯒꯤ ꯀꯪꯂꯒꯝꯂꯥꯗꯨꯗ ꯍꯥꯞꯀꯦ ꯇꯧꯕꯁꯦ ꯂꯩꯇ꯭ꯔꯦ ꯂꯣꯏ ꯐꯨꯛꯇꯠꯅꯈ꯭ꯔ ꯃꯥꯜꯂꯦ
ꯑꯩꯈꯣꯏꯒꯤ ꯍꯣꯁꯇꯦꯜꯒꯤ ꯆꯥꯛ ꯌꯦꯟꯁꯥꯡꯗꯤ ꯍꯥꯎꯕ꯭ꯔꯣ
ꯑꯃ ꯍꯥꯎꯕꯁꯨ ꯌꯥꯎꯋꯤ ꯍꯥꯎꯗꯕꯁꯨ ꯌꯥꯎꯋꯤ ꯑꯍꯥꯎꯕ ꯑꯃꯅ ꯊꯣꯛꯣꯡꯑꯒ ꯍꯥꯎꯋꯦ
ꯑꯩꯗꯤ ꯍꯣꯁꯇꯦꯜꯒꯤ ꯆꯥꯛ ꯌꯦꯟꯁꯥꯡꯁꯦ ꯆꯥꯅꯤꯡꯗꯦ ꯃꯍꯤ ꯆꯔꯥꯡ ꯆꯔꯥꯡ ꯂꯥꯎꯔꯒꯀꯣ ꯍꯋꯥꯏ ꯊꯣꯡꯕꯒꯗꯣ
ꯆꯥꯗ ꯌꯥꯗꯕꯒꯤ ꯆꯥꯔꯤꯕ ꯑꯗꯨꯅꯤ ꯑꯗꯨ ꯍꯥꯏꯔꯒ ꯍꯧꯗꯣꯡ ꯑꯃ ꯂꯩꯔꯝꯕꯗꯣ ꯈꯪꯕ꯭ꯔꯥ
ꯈꯪꯉꯦ
ꯍꯧꯗꯣꯡꯗꯣ ꯂꯩꯔꯤꯉꯥꯏꯗꯅꯦ ꯎꯆꯦꯛ ꯑꯃꯝꯇ ꯆꯪꯉꯛꯇꯦ ꯍꯥꯏꯕ ꯍꯧꯗꯣꯡꯗꯣ ꯍꯦꯛ ꯆꯠꯈꯤꯕꯗ ꯑꯩꯅꯦ ꯎꯆꯤ ꯃꯌꯥꯝꯁꯤꯅ ꯀꯔꯤ ꯒ꯭ꯌꯥꯟ ꯃꯦꯟ ꯇꯥꯗꯦꯕ ꯅꯪ ꯍꯩꯅꯕ ꯅꯪꯒꯤ ꯄꯥꯝꯕ ꯍꯧꯗꯣꯡꯗꯣ
ꯑꯩꯗꯤ ꯍꯧꯗꯣꯡꯗꯣ ꯑꯗꯨꯝ ꯅꯨꯡꯁꯤꯌꯦ ꯃꯁꯛ ꯀꯥꯁꯨ ꯌꯥꯝ ꯐꯖꯩꯗꯅ
ꯑꯗꯨꯅꯤ ꯑꯩꯗꯤ ꯍꯧꯗꯣꯡꯁꯦ ꯄꯥꯝꯕꯗꯤ ꯄꯥꯝꯗꯦ ꯑꯗꯨ ꯆꯠꯈꯤꯕꯗ ꯌꯥꯝ ꯅꯨꯡꯉꯥꯏꯇꯦ ꯍꯥꯏꯕ ꯍꯧꯗꯣꯡ ꯂꯩꯔꯤꯉꯩꯒꯩ ꯎꯆꯤꯗꯣ ꯐꯩ ꯍꯦꯛ ꯂꯩꯇꯕꯗꯩ ꯇꯧꯔꯤꯕ ꯂꯤꯂꯥ ꯃꯌꯥꯝꯁꯦ ꯌꯦꯡꯎꯅꯦ
ꯎ ꯍꯣꯏ ꯅꯣꯏꯒꯤ ꯀꯥꯗꯨꯁꯨ ꯎꯆꯤ ꯌꯥꯝ ꯆꯪꯉꯤꯗꯅ
ꯑꯗꯨꯅꯦ ꯀꯥ ꯈꯨꯗꯤꯡꯒꯤ ꯆꯪꯉꯦ ꯍꯥꯏꯕ ꯎꯆꯤꯁꯤꯡꯁꯤꯅ
ꯑꯗꯨꯅꯦ ꯍꯧꯗꯣꯡ ꯂꯩꯔꯝꯕꯗꯨꯁꯨ ꯗꯣꯡꯗꯨꯁꯨ ꯄꯥꯝꯗꯦꯗ ꯃꯣꯏꯅ ꯑꯃꯨꯛ ꯄꯨꯍꯟꯒꯔ꯭ꯦ ꯗꯅ
ꯑꯗꯨꯅꯦ ꯀꯩꯅꯣ ꯍꯥꯏꯕꯅꯤꯗꯥ ꯃꯣꯏ ꯇꯧꯏ ꯒꯌ꯭ꯥꯟ ꯇꯥꯗꯦ
ꯅꯣꯏꯒꯤꯗꯤ ꯑꯍꯥꯎ ꯑꯍꯥꯎꯕ ꯀꯩ ꯅꯨꯃꯤꯠꯇ ꯄꯤꯒꯦ
ꯑꯩꯈꯣꯏꯒꯤꯁꯦ ꯅꯣꯡꯃꯥꯏꯖꯤꯡ ꯑꯃꯁꯤꯗꯤ ꯎꯇꯤꯒ ꯁꯤꯡꯖꯨꯒ ꯄꯤꯌꯦ ꯎꯇꯤꯒ ꯁꯤꯡꯖꯨꯒꯁꯦ ꯑꯩꯒꯤ ꯑꯣꯏꯅ ꯌꯥꯝ ꯄꯥꯝꯖꯕ ꯍꯤꯟꯖꯥꯡ ꯃꯊꯦꯜ ꯑꯃꯅꯤ ꯎꯇꯤ ꯑꯃ ꯊꯣꯡꯉ ꯊꯣꯉꯒ ꯁꯤꯡꯖꯨ ꯑꯃ ꯁꯨꯔꯒ ꯀꯥꯡꯉꯧ ꯑꯃ ꯉꯧꯔꯒ ꯅꯥꯀꯟꯗ ꯉꯥ ꯑꯇꯥꯎꯕ ꯑꯃꯒ ꯇꯧꯔꯒ ꯆꯥꯕꯗꯣ
ꯎꯝ
ꯌꯥꯝ ꯍꯥꯎꯋꯤꯗꯅ
ꯎꯝ ꯇꯥꯎꯕꯅꯦ
ꯆꯩꯔꯥꯎ ꯈꯛꯇ ꯅꯤꯡꯖꯪꯉꯦ ꯎꯇꯤ ꯆꯥꯕꯁꯦ ꯑꯩꯗꯤ ꯑꯗꯨꯒ ꯏꯔꯥꯏ ꯅꯨꯃꯤꯠꯇ ꯌꯦꯟ ꯊꯣꯡꯉ ꯄꯤ꯫ ꯌꯦꯟ ꯊꯣꯡꯕꯁꯤꯅ ꯃꯇꯨꯝ ꯑꯅꯤꯈꯛꯅꯤꯀꯣ ꯄꯤꯗꯣꯏꯁꯦ
ꯎꯝ ꯀꯩꯅꯣ ꯌꯥꯝ ꯌꯥꯝꯗꯤꯌꯦ ꯃꯇꯨꯝ ꯑꯅꯤꯗꯨꯗꯤ
ꯑꯗꯨꯅꯦ ꯍꯤꯡꯅꯕ ꯑꯗꯨꯝ ꯆꯥꯕ ꯍꯥꯏꯗꯨꯅꯦ ꯑꯗꯨꯒ ꯁꯒꯣꯜꯁꯦꯜ ꯅꯨꯃꯤꯠꯇꯅ ꯉꯥ ꯑꯇꯥꯎꯕ ꯄꯤꯌꯦ ꯑꯗꯣ ꯍꯟꯗꯛꯀꯤ ꯁꯒꯣꯜꯁꯦꯜꯁꯤꯗ ꯉꯥ ꯑꯇꯥꯎꯕ ꯇꯥꯎ ꯁꯒꯣꯜꯁꯦꯜ ꯑꯌꯦ ꯌꯨꯝꯁꯀꯩꯁ ꯅꯨꯃꯤꯠꯇ ꯍꯥꯏꯒꯦ ꯇꯧꯕ ꯌꯨꯝꯁꯀꯩꯁ ꯅꯨꯃꯤꯠꯇ ꯉꯥꯇꯥꯎ ꯄꯤꯌꯦ ꯍꯥꯏꯗꯤ ꯍꯟꯗꯛꯀꯤ ꯌꯨꯝꯁ ꯀꯩꯁꯁꯤꯗꯅꯦ ꯉꯥ ꯑꯇꯥꯎꯕ ꯄꯤ ꯇꯥꯔꯗꯤ ꯃꯊꯪꯒꯤ ꯌꯨꯝꯁꯀꯩꯁ ꯁꯤꯗꯅꯦ ꯑꯃꯨꯛꯀ ꯑꯃꯨꯛ ꯉꯥ ꯑꯇꯣꯏꯕ ꯊꯣꯡꯕꯁꯨ ꯄꯤꯗꯣꯏꯕ
ꯑꯣ ꯑꯗꯣ ꯅꯣꯏꯒꯤ ꯑꯦꯛꯖꯥꯝ ꯀꯩꯀꯩꯒꯤ ꯂꯣꯏꯒꯔ꯭ ꯕꯣ
ꯍꯥ ꯂꯣꯏꯗ꯭ꯔꯤ ꯇꯥꯡ ꯑꯃꯗꯩꯩ ꯇꯧꯗꯣꯏꯅꯦ ꯇꯔꯨꯛ ꯐꯥꯎꯕ ꯑꯗꯨ ꯑꯁ ꯂꯥꯏꯔꯤꯛꯁꯦ ꯅꯣꯡꯉꯥꯟꯕꯗꯒꯤ ꯅꯨꯃꯤꯠ ꯇꯥꯕꯨꯛ ꯄꯥꯎ ꯍꯥꯏꯕꯗꯣ ꯑꯣꯏꯌꯦ ꯑꯩꯁꯦ ꯂꯥꯏꯔꯤꯛ ꯄꯥꯅꯤꯡꯉꯥꯏ ꯃꯇꯝꯁꯨ ꯁꯪꯗꯕ ꯇꯧꯔꯤꯁꯦ
ꯍꯣꯏ ꯑꯩꯁꯨ ꯂꯥꯏꯔꯤꯛꯁꯦ ꯄꯥꯅꯤꯡꯗꯤꯌꯦ ꯑꯗꯣ ꯑꯩꯗꯤ ꯅꯉꯣꯟꯗ ꯅꯪꯒꯤ ꯑꯦꯛꯖꯥꯝꯗꯣ ꯂꯣꯏꯈꯤꯕ ꯑꯣꯏꯔꯗꯤ ꯋꯥꯀꯤꯡ ꯆꯦꯟꯁꯤꯗ ꯍꯥꯏꯒꯦ ꯇꯧꯔꯒ
ꯆꯦꯜꯂ ꯂꯣꯏꯔꯦ ꯀꯩꯅꯣ ꯅꯨꯡꯗꯥꯡꯋꯥꯏꯔꯝꯗ ꯍꯥꯏꯗꯤ ꯑꯩ ꯀꯝꯕꯨꯗꯤ ꯉꯝꯗꯦꯀꯣ ꯑꯗꯣꯏ ꯇꯥꯔꯁꯨ ꯃꯇꯝꯁꯦ ꯌꯥꯝꯅ ꯅꯣꯡꯃꯁꯦ ꯅꯣꯡꯃꯒꯤ ꯃꯇꯝꯁꯦ ꯌꯥꯝ ꯐꯖꯅ ꯁꯤꯖꯤꯟꯅꯅꯤꯡꯕꯗꯣ ꯃꯥꯡꯍꯟꯗꯕꯤꯗ ꯗꯤ ꯑꯩꯈꯣꯏꯁꯦ ꯑꯌꯥꯝ ꯃꯇꯝꯗ ꯑꯗꯨꯝ ꯌꯨꯝꯗ ꯂꯩꯕ ꯅꯠꯇꯕꯅꯤꯅ ꯊꯕꯛ ꯇꯧꯅꯉꯥꯏ ꯂꯩꯇꯕꯅꯤꯅ ꯐꯣꯟ ꯑꯃ ꯊꯥꯡꯒꯠꯂꯒ ꯑꯗꯨꯝ ꯃꯦꯠꯂ ꯂꯩꯇ꯭ꯔꯥꯅꯦ ꯑꯗꯨꯅ ꯑꯗꯨꯃꯥꯏꯅ ꯇꯧꯕꯩ ꯃꯍꯨꯠꯇ ꯃꯇꯝꯁꯦ ꯌꯥꯝꯅ ꯁꯤꯡꯅ ꯐꯖꯅ ꯁꯤꯖꯤꯟꯅꯅꯤꯡꯕꯅꯦ ꯑꯗꯣ ꯈꯪꯗꯦ ꯇꯧꯔꯤꯁꯦ ꯑꯗꯨꯝ ꯆꯦꯟꯁꯦ ꯌꯥꯏ ꯀꯩꯁꯨ ꯀꯥꯏꯗꯦ ꯀꯩ ꯇꯧꯔꯒꯦ ꯋꯥꯀꯤꯡꯁꯦ ꯑꯗꯨ
ꯍꯣꯏ ꯆꯦꯡꯁꯦ ꯑꯗꯨ ꯑꯣꯏꯔꯗꯤ ꯅꯪꯁꯨ ꯃꯊꯪꯒꯤ ꯅꯣꯏꯒꯤ ꯒꯤ ꯁꯥꯟꯅꯕꯗ ꯅꯪꯅ ꯐꯥꯔꯁ ꯇꯥꯕ ꯉꯝꯃꯅꯤꯗꯅ
ꯃꯥ ꯉꯝꯃꯅꯤ ꯉꯝꯃꯅꯤ
ꯍꯧꯖꯤꯛꯇꯒꯤ ꯍꯧꯅ ꯁꯨꯝ ꯆꯦꯟꯕ ꯍꯧꯔꯗꯤ
ꯃꯥꯅꯦ ꯑꯩꯁꯦ ꯊꯕꯛ ꯏꯪꯈꯥꯡ ꯈꯔꯁꯨ ꯁꯤꯐꯥꯏ ꯊꯅꯥꯒꯤ ꯊꯕꯛ ꯏꯪꯈꯥꯡ ꯈꯔ ꯑꯩꯁꯦ ꯁꯨꯝ ꯌꯦꯡꯖꯟꯁꯤꯔꯁꯨ ꯈꯜꯂꯤꯅꯦ ꯑꯗꯨꯅ ꯋꯥꯛꯀꯤꯡ ꯁꯦꯝꯕꯁꯤꯅ ꯀꯥꯟꯅꯕ ꯑꯃꯗꯤ ꯄꯤꯗꯣꯔꯤꯕ ꯑꯃꯗꯤ ꯍꯛꯆꯥꯡꯁꯦ ꯌꯥꯝ ꯐꯒꯠꯍꯟꯕꯅꯦ ꯍꯥꯏꯕꯗꯤ ꯀꯥꯂꯦꯟ ꯊꯥꯁꯦ ꯑꯩꯈꯣꯏꯁꯦ ꯏꯐꯠ ꯑꯗꯨꯅꯦ ꯏꯄꯠ ꯄꯠꯊꯥꯗ꯭ꯔꯥꯅꯦ
ꯎꯝ
ꯑꯗꯣ ꯍꯛꯆꯥꯡꯁꯦ ꯇꯦꯛꯈꯠꯍꯜꯂꯦꯕ ꯋꯥꯛꯀꯤꯡꯒꯨꯝꯕ ꯈꯔ ꯆꯦꯡ ꯈꯔ ꯇꯧꯕꯁꯤꯗ
ꯇꯦꯀꯔꯄꯅꯤ ꯁꯥꯥꯁꯦ ꯐ꯭ꯔꯦꯁ ꯑꯣꯏꯊꯣꯛ ꯑꯂꯒ
ꯑꯗꯨꯅꯤ ꯅꯨꯡꯉꯥꯏꯕ ꯌꯥꯝꯅ ꯑ ꯍꯧꯖꯤꯛꯀꯥꯟ ꯏꯁꯩ ꯅꯨꯡꯉꯥꯏ ꯅꯨꯡꯉꯥꯏꯕ ꯌꯥꯝ ꯊꯣꯛꯇ꯭ꯔꯣ ꯑꯩꯈꯨ ꯁꯥꯏ ꯑꯗꯣ ꯏꯁꯩꯅꯣ ꯏꯁꯩ ꯏꯁꯩ ꯅꯨꯡꯉꯥꯏ ꯅꯨꯡꯉꯥꯏꯕ ꯌꯥꯝ ꯊꯣꯛꯇ꯭ꯔꯣ ꯍꯧꯖꯤꯛꯀꯥꯟ
ꯊꯣꯛꯑꯦ ꯐꯖ ꯐꯖꯕꯀꯣ
ꯈꯨꯐꯖꯁꯤꯡꯗꯣ
ꯎꯝ
ꯀꯨꯝꯃꯤꯕ ꯃꯤꯁꯤꯡꯗꯨꯅꯒ ꯐꯖꯔꯤꯕ ꯍꯦꯔꯣꯅꯒ ꯐꯖꯔꯤꯕ ꯍꯦꯔꯣꯏꯟꯒ ꯐꯖꯔꯤꯕ
ꯑꯁ ꯑꯗꯨꯅꯦ ꯑꯩꯈꯣꯏꯁꯨ ꯃꯣꯏ ꯀꯃꯥꯏꯅ ꯐꯖꯅꯤꯡꯉꯦ ꯍꯥꯏꯕ
ꯑꯗꯨꯅꯦ ꯑꯁ ꯏꯟꯁꯇꯥꯒ꯭ꯔꯥꯝꯒꯤ ꯅꯨꯄꯤ ꯃꯌꯥꯝꯗꯨꯅꯒ ꯐꯖꯔꯤꯕ
ꯎꯝ
ꯀꯃꯥꯏꯅꯕꯨ ꯀꯦꯖꯥꯠꯅꯣ ꯈꯪꯗꯦ ꯍꯥꯏꯕ
ꯍꯣꯏ ꯃꯣꯏꯗꯤ ꯀꯦꯕꯁꯨ ꯌꯥꯝ ꯌꯥꯝ ꯍꯩꯅꯩ
ꯑꯗꯨꯅꯦ ꯀꯦꯕꯁꯤꯅ ꯑꯁ ꯑꯩ ꯊꯑꯣꯏꯅ ꯂꯣꯏ ꯇꯝꯅꯔꯕꯅꯦ ꯃꯤꯁꯤꯡꯁꯦ ꯍꯧꯖꯤꯛ ꯀꯦ ꯍꯧꯖꯤꯛ ꯀꯀꯥꯁꯦ ꯀꯦꯞꯁꯦ ꯂꯣꯏ ꯍꯩꯅꯔꯦꯀꯣ
ꯎꯝ
ꯌꯦꯡꯕꯁꯨ ꯅꯨꯡꯉꯥꯏ ꯐꯣꯟꯁꯦ ꯄꯥꯏꯈ꯭ꯔꯗꯤꯅꯦ ꯊꯥꯗꯣꯛꯅꯤꯡꯗꯦ ꯑꯗꯨꯝ ꯌꯦꯡꯅꯤꯡꯉꯤ ꯆꯥꯛ ꯂꯥꯃꯒ ꯈꯪꯗꯦ ꯍꯥꯏ ꯐꯣꯟꯖꯕ ꯃꯦꯠ ꯈꯔꯗꯤ
ꯑꯗꯨꯅꯦ ꯍꯧꯖꯤꯛꯇꯤꯅꯦ ꯂꯥꯏꯔꯤꯛ ꯄꯥꯒꯦꯔꯥ ꯄꯥꯔꯣꯏꯒꯦꯔꯥ ꯐꯣꯟꯁꯦ ꯑꯗꯨꯝ ꯃꯦꯠꯂꯒ ꯂꯩꯕꯤꯌꯦ
ꯑꯗꯨꯅꯤ ꯍꯧꯖꯤꯛꯀꯥꯟꯗꯤ ꯑꯉꯥꯡꯁꯤꯡꯁꯤꯁꯨꯅꯦ ꯁꯨꯃꯥꯏꯅ ꯐꯣꯟ ꯑꯗꯨꯝ ꯄꯥꯏꯕꯒꯤ ꯍꯩꯅꯕꯤꯁꯤꯅ ꯂꯣꯏ ꯃꯥꯡꯍꯜꯂꯕꯅꯤ ꯑꯉꯥꯡꯇ ꯅꯠꯇꯦ ꯑꯍꯟꯁꯨ ꯑꯉꯥꯡ ꯈꯛꯇꯪꯅꯤ ꯍꯥꯏꯕ ꯌꯥꯔꯣꯏꯕ ꯑꯍꯟ ꯑꯍꯟꯖꯨꯅꯤ ꯌꯦꯡꯉꯨꯅꯦ ꯇꯧꯔꯤꯕ ꯃꯑꯣꯡ ꯃꯇꯧ ꯃꯌꯥꯝꯁꯦ
ꯃꯅꯤ
ꯍꯧꯖꯤꯛꯀꯥꯟ ꯑꯉꯥꯡ ꯑꯝꯇ ꯐꯣꯟ ꯄꯥꯏꯕ ꯍꯩꯇꯕ ꯑꯝꯇ ꯌꯥꯎꯗ꯭ꯔꯦ ꯍꯥꯏꯕ
ꯌꯥꯎꯗ꯭ꯔꯦ ꯑꯗꯨꯝ ꯐꯣꯟꯁꯤꯗꯒꯤ ꯀꯥꯟꯅꯕꯁꯨ ꯄꯤ ꯑꯃꯥꯡꯕꯁꯨ ꯄꯤꯌꯦ ꯗꯨꯅꯤ
ꯑꯗꯨꯅꯤ ꯑꯁꯤ ꯄꯨꯝꯅꯃꯛꯁꯦ ꯏꯕꯥꯅꯤ ꯍꯩ ꯍꯩꯅ ꯁꯤꯡꯅ ꯁꯤꯖꯤꯟꯅꯕ ꯇꯥꯏꯀꯣ ꯐꯣꯟꯁꯦ ꯅꯠꯇ꯭ꯔꯗꯤꯅꯦ ꯏꯕꯥꯅꯤꯁꯨ ꯐꯣꯟꯒꯤ ꯐꯠꯇꯕꯁꯤꯅ ꯃꯥꯡꯍꯟꯕꯒꯤ ꯀꯥꯡꯂꯨꯞꯇꯨꯗ ꯆꯟꯈꯤꯗꯣꯏꯅꯤ ꯅꯣꯡꯃ ꯅꯠꯇ꯭ꯔ ꯅꯣꯡꯃꯗꯤ ꯏꯕꯥꯅꯤꯒꯤ ꯐꯣꯟ ꯈꯨꯃꯦꯠꯁꯦ ꯑꯗꯨꯅꯤ ꯑꯩꯈꯣꯏ ꯐꯣꯟꯅꯗꯤ ꯃꯥꯡꯍꯟꯗꯅꯕ ꯍꯣꯠꯅꯁꯤꯀꯣ
ꯍꯣꯠꯅꯁꯤ
ꯂꯥꯏꯔꯤꯛ ꯂꯥꯏꯁꯨꯒꯤ ꯑꯣꯏꯕ ꯀꯥꯟꯅꯒꯗꯕ ꯈꯇꯪꯗ ꯁꯤꯖꯤꯟꯅꯁꯦ ꯍꯥꯏꯗꯤ ꯐꯣꯟꯗ ꯌꯥꯝꯅ ꯃꯇꯝ ꯊꯥꯗꯔꯔꯣꯏꯁꯦꯀꯣ ꯍꯟꯗꯛꯇꯒꯤꯗꯤ
ꯍꯣꯏ ꯊꯥꯗꯔꯔꯣꯏꯁꯦ ꯍꯟꯗꯛꯇꯤ
ꯎꯝ ꯑꯗꯨꯅꯦ ꯑꯁ ꯈꯪꯗꯦꯗ ꯐꯣꯟꯁꯤꯁꯨ ꯅꯨꯡꯉꯥꯏ ꯅꯨꯡꯉꯥꯏꯕ ꯃꯌꯥꯝ ꯌꯥꯎꯔꯕꯅꯤꯅꯅꯦ ꯑꯋꯥ ꯄꯣꯊꯥꯐꯝꯁꯦ ꯃꯥꯏ ꯃꯤꯠ ꯇꯥꯊꯣꯛꯑꯒ ꯐꯣꯟꯗ ꯍꯦꯛꯇ ꯇꯥꯏ